ꯍꯥꯎ
ꯑ ꯉꯁꯥꯏ ꯍꯣꯁꯄꯤꯇꯥꯜꯗ ꯆꯠꯅꯤ ꯑꯗꯨꯕꯨ ꯀꯅꯥ ꯑꯅꯥꯕ ꯌꯥꯎꯒꯦ
ꯑꯩꯈꯣꯏ ꯏꯃꯥ ꯑꯃꯝ ꯅꯥꯕ ꯑꯗꯨꯗꯨꯒꯤꯅꯦ
ꯀꯔꯤ ꯑꯣꯏꯅ ꯉꯝꯗ꯭ꯔꯤꯅꯣ
ꯑꯁ ꯃꯣꯏ ꯍꯥꯔꯃꯤꯌꯥ ꯍꯥꯏꯕ꯭ꯔꯥ ꯀꯩꯅꯣ ꯗꯣꯛꯇꯔꯒꯤ ꯑꯣꯄꯔꯦꯁꯟ ꯇꯧꯕꯩꯅꯦ ꯑꯗꯣ ꯉꯥꯏꯍꯥꯛꯇꯪ ꯁꯨꯝ ꯌꯧꯔꯨꯕꯅꯤꯗ ꯑꯩꯈꯣꯏ ꯃꯥꯍꯣꯏꯁꯨ ꯊꯕꯛ ꯁꯪꯗ꯭ꯔꯕꯅꯤꯅ ꯑꯩ ꯆꯠꯂꯝꯃꯣꯅ
ꯑꯦ ꯑꯅꯤ ꯅꯔꯤꯂ ꯃꯥꯖ
ꯎꯝ ꯑꯍꯟ ꯌꯥꯝꯅ
ꯑꯁ ꯑꯩꯈꯣꯏ ꯕꯥꯁꯨ ꯍꯔꯅꯤꯌꯥ ꯅꯥꯗꯅ ꯑꯣꯄꯔꯦꯁꯟ ꯇꯧꯔꯤꯅꯤꯅꯦ
ꯑꯥ
ꯃꯥꯗꯤ ꯀꯌꯥꯝ ꯀꯨꯏꯔꯕ ꯅꯥꯕ
ꯈꯪꯗꯦꯗ ꯀꯨꯏꯔꯕ ꯃꯥꯜꯂꯦ ꯍꯥꯏꯌꯦ ꯑꯩꯈꯣꯏꯒꯤ ꯀꯩꯅꯣꯣꯏꯅ ꯍꯥꯏꯕꯗ ꯏꯇꯇꯩ ꯍꯅꯍꯦ ꯍꯕꯔꯕꯔꯣ
ꯑꯩꯈꯣꯏ ꯒꯆꯥ ꯈꯔꯗꯤ ꯀꯨꯏꯔꯦꯕꯀꯣ ꯑꯩꯈꯣꯏꯖꯥꯅ ꯊꯕꯛꯀ ꯆꯪꯗ꯭ꯔꯤꯉꯩ ꯃꯃꯥꯡ ꯍꯥꯏꯇꯥꯔꯦ ꯑꯗꯩ ꯈꯔ ꯈꯔꯗꯤ ꯅꯥꯕꯗꯤ ꯍꯧꯔꯛꯑꯕꯅꯤ ꯃꯥꯁꯦ ꯑꯗꯨ ꯄꯩꯁꯥ ꯅꯨꯡꯁꯥꯁꯨ ꯃꯔꯥꯡ ꯀꯥꯏꯅ ꯂꯩꯇꯕ ꯑꯩ ꯁꯔꯀꯥꯔꯒꯤ ꯀꯩꯅꯣ ꯌꯦꯡꯊꯣꯛꯀꯗꯕꯁꯨꯅꯦ ꯃꯥꯁꯦ ꯑꯩꯈꯣꯏꯅ ꯍꯤꯗꯥꯛ ꯀꯩꯀꯥ ꯆꯥꯕꯗꯣ ꯑꯗꯨꯗꯁꯨ ꯈꯔꯥꯎ ꯌꯥꯗ꯭ꯔꯦꯕꯀꯣ ꯍꯣꯏ ꯑꯦꯝ ꯑꯦ ꯌꯕꯤꯗ ꯕꯤꯛ ꯀꯨꯝꯕ ꯑꯗꯨꯒꯨꯝꯕ ꯌꯥꯝ ꯆꯥꯕꯅꯦꯕ ꯑꯗꯨꯗꯒꯤ ꯀꯩꯅꯣ ꯇꯧꯗꯅ ꯐꯠꯇ꯭ꯔꯦ ꯑꯩꯈꯣꯏꯕꯥꯁꯦ ꯀꯩꯒꯤ ꯁꯤ ꯂꯥꯏꯅꯥꯁꯦ ꯅꯥꯔꯛꯏꯁꯦ ꯀꯩꯒꯤꯅꯣꯅ ꯗꯥꯛꯇꯔꯗ ꯍꯪꯕꯗꯀꯣ ꯑꯩꯈꯣꯏꯅ ꯑꯩꯈꯣꯏꯒꯤ ꯅꯍꯥ ꯑꯣꯏꯔꯤꯉꯩꯗꯅꯦ
ꯑꯥ
ꯍꯣꯏ ꯀꯜꯂꯤꯉꯩꯗ ꯍꯦꯚ ꯋꯥ ꯁꯨꯕꯗꯣ ꯑꯀꯟ ꯑꯀꯟꯕ ꯑꯔꯨꯝꯕ ꯊꯥꯡꯒꯠꯇꯅꯀꯣ ꯑꯗꯒꯤꯗꯤ ꯊꯕꯛ ꯁꯨꯕꯗ ꯌꯥꯝ ꯀꯟꯅ ꯀꯟꯅ ꯑꯩꯈꯣꯏꯒꯤ ꯂꯩꯕꯥꯛꯀ ꯊꯨꯒꯥꯏꯗꯅ ꯈꯣꯠꯇꯅ ꯂꯩꯗꯅ
ꯑꯝ
ꯑꯗꯒꯤ ꯑꯩꯈꯣꯏ ꯕꯥꯁꯤ ꯃꯣꯏꯒꯤ ꯀꯩꯅꯣ ꯃꯇꯝꯗꯥ ꯃꯄꯥ ꯂꯩꯔꯤꯉꯩ ꯃꯇꯝꯗ ꯀꯣ ꯄꯥꯈꯪ ꯑꯣꯏꯔꯤꯉꯩ ꯃꯇꯝꯗꯥ ꯀꯩꯅꯣ ꯇꯧꯋꯦꯕꯥ ꯑꯥ ꯀꯩꯅꯣ ꯃꯈꯣꯟ ꯇꯥꯔꯤꯗꯨꯕꯣ
ꯏꯁꯤꯡ ꯌꯥꯔꯛꯄꯩꯅꯤ
ꯇꯣꯇꯤ ꯂꯥꯛꯄ꯭ꯔꯕ
ꯅꯠꯇꯦꯗꯥ ꯑꯥꯏꯂꯦꯠ ꯅꯤ
ꯑꯣ ꯃꯄꯥꯗꯣ ꯂꯩꯔꯤꯉꯩ ꯃꯇꯝꯗ ꯑꯩꯈꯣꯏꯒꯤ ꯁꯟ ꯂꯥꯕꯗꯣ
ꯎꯝ
ꯂꯣꯏꯔꯝ ꯃꯦꯕꯥ ꯁꯟ ꯂꯥꯕꯁꯦ ꯀꯃꯥꯏꯅ ꯇꯧꯒꯦꯗꯅꯦ ꯑꯌꯨꯛ ꯉꯟꯇꯥꯅ ꯍꯣꯏꯗꯣꯛꯑ ꯆꯠꯈ꯭ꯔꯅꯤꯗꯅ ꯑꯗꯨꯒ ꯂꯧꯗ ꯈꯣꯏꯔꯨꯗꯣꯏꯕ ꯂꯧꯁꯤꯅ ꯑꯅꯛꯄꯗꯒ ꯂꯩꯕ ꯑꯣꯏꯔꯗꯤ ꯐꯩꯌꯦ ꯑꯁꯣꯝ ꯈꯣꯡꯖꯣꯝ ꯑꯁꯣꯝꯗ ꯂꯧ ꯌꯥꯝ ꯂꯩꯔꯝꯃꯦꯕꯀꯣ ꯂꯧ ꯌꯥꯝꯒ꯭ꯔꯖꯥꯠꯅꯤ ꯑꯩꯈꯣꯏ ꯂꯩꯔꯝꯕꯗꯣ ꯑꯗꯨꯗꯒꯤ ꯑꯗꯨ ꯃꯐꯝꯗ ꯆꯠꯂ ꯈꯣꯏꯔꯨꯔꯅꯤꯗꯅ ꯑꯗꯨꯒ ꯑꯩꯈꯣꯏꯒꯤ ꯅꯨꯡꯊꯤꯟ ꯇꯥꯜꯂꯛꯁꯤꯗ ꯆꯥꯛꯁꯨ ꯑꯗꯨ ꯍꯜꯂꯛꯑꯅꯤ ꯂꯧ ꯈꯣꯏꯕ ꯍꯜꯂꯛꯑꯒ ꯁꯟ ꯁꯥꯊꯤꯡ ꯑꯃꯨꯛ ꯐꯥꯟꯕ ꯆꯠꯇꯣꯏꯅꯤ ꯁꯟ ꯁꯖꯤꯛꯁꯦ ꯐꯥꯜꯂꯨꯔꯒ ꯆꯔꯨ ꯀꯛꯁꯤꯜꯂꯒꯅꯦ ꯀꯩꯅꯣ ꯄꯤꯔꯝꯗꯣꯏꯅꯦꯕ ꯁꯟ ꯁꯖꯤꯛꯁꯦ ꯄꯤꯖꯔꯝꯃꯅꯤꯗꯅ ꯑꯗꫭ ꯃꯥ ꯆꯥꯛ ꯆꯥꯊꯣꯛꯑꯅꯤ ꯑꯗꯨꯒ ꯑꯃꯨꯛ ꯅꯨꯡꯗꯤꯟ ꯇꯥꯜꯂꯛꯁꯤꯗ ꯀꯩꯅꯣ ꯄꯨꯔ ꯆꯠꯈ꯭ꯔꯅꯤ ꯁꯥꯏꯀꯜ ꯑꯃꯥ ꯊꯧꯔꯒ ꯑꯩꯈꯣꯏꯒꯤ ꯂꯩꯕꯥꯛ ꯊꯨꯒꯥꯏꯅꯕꯗꫭ ꯀꯔꯤ ꯍꯥꯏꯕꯥ
ꯇꯦꯝꯄꯥꯛ ꯍꯥꯏꯕ꯭ꯔꯥ
ꯇ°ꯝꯄꯥꯛ ꯅꯠꯇꯦꯗ ꯑꯁꯥꯡ ꯕꯗꯣ
ꯈꯪꯗ ꯗ꯭ꯔꯨꯝꯕꯨꯁ ꯍꯥꯏꯕ꯭ꯔꯥ ꯀꯩꯅꫭꯝ ꯍꯥꯏꯗꯥꯏꯅ°
ꯑꯁ ꯑꯗꯨꯗꯤ ꯌꯨꯝ ꯁꯥꯕꯗꯥ ꯄꯥꯏꯕꯅꯤ ꯑꯩꯈꯣꯏꯗꯅꯥ ꯀꯩꯅꯣ ꯃꯣꯏꯅꯥ ꯇꯦꯝꯄꯥꯛꯀꯥ ꯍꯥꯏꯅꯕꯗꯣ ꯑꯗꯨꯗꯣ ꯑꯃꯨꯛ ꯂꯧ ꯎꯕꯥ ꯃꯐꯝꯗꯣ ꯊꯨꯒꯥꯏꯕꯤ ꯁꯥꯟꯅꯩ ꯑꯗꯨꯒꯥ ꯉꯥꯎꯗ꯭ꯔꯕꯥ ꯑꯗꯨꯒ ꯑꯗꯨꯒꯨꯝꯕ ꯊꯕꯛ ꯑꯀꯟ ꯑꯀꯟꯕꯥ ꯁꯨꯔꯛꯄꯗꯣ ꯑꯗꯨꯗꯒꯤ ꯑꯩꯈꯣꯏꯒꯤ ꯍꯛꯆꯥꯡꯒꯤ ꯏꯟꯇꯔꯅꯦꯟ ꯑ꯭ꯔꯣꯒꯥꯟꯁꯤꯒꯅꯦ ꯃꯁꯜꯁꯤꯒ ꯇꯥꯏꯅꯕꯗꯥ ꯇꯤꯁꯨ ꯈꯔꯥ ꯌꯥꯎꯔꯤꯕ ꯑꯉꯧꯕ ꯃꯆꯨꯒꯤ ꯑꯩꯈꯣꯏꯅꯥ ꯌꯦꯟ ꯁꯦꯝꯕ ꯃꯇꯝꯗꯥ ꯀꯩꯅꯣ ꯇꯧꯕꯗꯨ ꯃꯩꯇꯩ ꯌꯦꯟ ꯁꯦꯝꯕꯗꯅꯦ
ꯎꯝ
ꯁꯦꯒꯥꯏꯔꯀꯥꯟꯗ ꯑꯉꯧꯕ ꯑꯃ ꯆꯦ ꯆ° ꯂꯥꯎꯕ ꯑꯃ ꯌꯥꯎꯕꯗꯣ ꯀꯥꯎꯅꯌ°ꯟꯒꯥ ꯁꯦꯝꯄꯗ ꯑꯗꯨꯒꯨꯝꯕꯗꯨꯅ ꯑꯩꯈꯣꯏꯒꯤ ꯏꯟꯇꯔꯅꯦꯟ ꯑꯣꯔꯒꯥꯟꯁꯤꯒ ꯀꯩꯅꯣꯁꯤꯒ ꯐꯥꯖꯤꯜꯂꯥꯒ ꯊꯝꯃꯤꯟꯅꯩ ꯍꯥꯏꯌꯦꯕꯀꯣ
ꯎꯝ
ꯍꯛꯆꯥꯡꯒꯤ ꯃꯁꯜꯁꯤꯒ ꯇꯥꯏꯅꯐꯝ ꯁꯦ ꯑꯗꯨꯒꯤ ꯊꯕꯛ ꯌꯥꯝ ꯀꯟꯅ ꯁꯨ ꯍꯦꯕꯤ ꯋꯥꯛꯇꯥ ꯁꯨꯈꯤꯕꯗꯣ ꯑꯗꯨꯒꯤꯗꯨ ꯇꯤꯁꯨꯁꯤꯡꯁꯦ ꯁꯨꯝ ꯄꯥꯊꯔꯛꯑꯦ ꯄꯥꯊꯔꯛꯑꯦꯗꯅ ꯑꯩꯈꯣꯏꯒꯤ ꯏꯟꯇꯦꯟꯁꯇꯥꯏꯜꯁꯦ ꯀꯩꯅꯣꯗ ꯄꯥꯏꯕ꯭ꯔꯦꯠ ꯄꯥꯠꯀꯤ ꯃꯐꯝꯁꯤꯗꯅꯦ ꯁꯨꯝ ꯇꯥꯁꯜꯂꯛꯄ ꯁꯨꯝ ꯇꯥꯁꯤꯜꯂꯛꯄ ꯑꯗꯨꯗꯒꯤ ꯑꯩꯈꯣꯏ ꯄ꯭ꯔꯥꯏꯚꯦꯠ ꯄꯥꯔꯇꯀꯤ ꯀꯩꯅꯣꯁꯤ ꯕꯣꯜꯁꯦ ꯁꯤꯗ ꯁꯨꯝ ꯆꯥꯎꯊꯣꯔꯛꯄ ꯁꯨꯝ ꯆꯥꯎꯊꯣꯔꯛꯄꯥ ꯑꯗꯨꯒꯤ ꯆꯥꯎꯊꯣꯔꯛꯏꯕꯥ ꯁꯔꯨꯛꯁꯦ ꯉꯁꯥꯏꯒꯤ ꯑꯣꯄꯔꯦꯁꯟ ꯇꯧꯔꯦꯗꯅꯥ
ꯎꯝ
ꯑꯗꯨꯒ ꯃꯁꯜꯒ ꯐꯣꯠꯆꯟꯅꯗꯣꯏꯅꯦꯕ ꯇꯥꯔꯛꯏꯕ ꯏꯟꯇꯦꯁ ꯇꯥꯏꯟꯁꯦ ꯃꯁꯜꯁꯤꯅ ꯈꯣꯠꯆꯟꯅꯔꯒ ꯑꯦꯇꯦꯁ ꯇꯧꯍꯟꯈꯤꯗꯣꯏꯅꯦꯕꯀꯣ ꯑꯗꯨꯃꯥꯏꯅ ꯑꯩꯈꯣꯏꯕꯥꯗꯣ ꯀꯩꯅꯣ ꯇꯧꯈ꯭ꯔꯦ ꯑꯣꯄꯔꯦꯁꯟ ꯇꯧꯈ꯭ꯔꯦ ꯑꯗꯣ ꯀꯥꯗ ꯇꯧꯕꯗꯗꯤ ꯀꯌꯥ ꯁꯣꯏꯗꯅꯒ ꯑꯗꯨꯝ ꯀꯩꯅꯣ ꯇꯧꯔꯛꯄ ꯍꯥꯏ ꯌꯥꯎꯋꯦ ꯍꯥꯏꯕ ꯑꯣꯄꯔꯦꯁꯟ ꯂꯣꯏꯛꯇ ꯅꯥꯗꯔꯛꯄ ꯍꯥꯏꯇꯥꯔꯦ ꯐꯖꯅ ꯏꯁꯇꯤꯁ ꯃꯣꯏꯅ ꯇꯧꯕꯗꯣ ꯇꯧꯍꯧꯗꯗꯅ ꯑꯗ ꯑꯩꯈꯣꯏ ꯕꯥꯒꯤꯗꯤ ꯂꯥꯢꯕꯛ ꯐꯗꯅ ꯇꯥꯔꯛꯇ꯭ꯔꯦ ꯑꯗꯣ ꯃꯥꯅꯃꯨꯛ ꯁꯊꯤꯕ ꯑꯃꯅ ꯅꯥꯀꯟ ꯅꯥꯝꯕꯗꯣ ꯑꯗ ꯑꯃꯨꯛ ꯈꯔ ꯈ ꯄꯣꯝꯊꯣꯛꯄ ꯍꯧꯔꯛꯑꯦꯕ ꯈꯪꯗꯔꯦ ꯀꯃꯥꯏ ꯇꯧꯗꫭꯏꯅꫭ ꯑꯗꯨꯗꯣ ꯀꯨꯏꯅ ꯑꯁꯨꯝ ꯔꯩꯁꯤꯜꯔꯗꯤ ꯑꯩꯈꯣꯏꯒꯤ ꯂꯩꯅꯥ ꯑꯣꯏꯔꯛꯏ ꯍꯥꯏꯌꯦꯕꯥ ꯀꯣ ꯑꯗꫭ ꯈꯔ ꯂꯩꯔꯒ ꯑꯃꯨꯛ ꯌꯦꯡꯊꯣꯛ ꯇꯥꯔꯦ꯫
ꯉꯜꯂꯤꯉꯩꯗ ꯅꯣꯢ ꯌꯦꯡꯊꯣꯛꯄꯗꯤ ꯀꯩꯗꯧꯕ
ꯌꯥꯝ ꯀꯟꯅ ꯇꯧꯔꯛꯇ꯭ꯔꯤꯌꯦ꯫ ꯐꯒꯗ꯭ꯔꯅꯥ ꯒꯨꯂꯤ ꯀꯩꯀꯥ ꯆꯥꯔ ꯁꯨꯝ ꯊꯕꯅꯤꯗꯥ꯫ ꯑꯗꯨ ꯑꯣꯢꯗꯧꯗꯤ ꯃꯥꯟꯗ꯭ꯔꯦꯕꯀꯣ꯫ ꯑꯗꯣ ꯉꯜꯂꯤꯉꯩꯗꯥ ꯇꯧꯔꯛꯄꯥ ꯍꯥꯏꯁꯤ ꯂꯨꯍꯣꯡꯕꯩ ꯀꯩꯀꯩ ꯄꯩꯁꯥꯒꯥ ꯆꯪꯈꯤꯕꯅꯤꯅꯀꯣ ꯈꯤꯇꯪ ꯑꯩꯈꯣꯏꯅꯒꯥ ꯁꯥ ꯐꯔꯀꯥꯟꯗ ꯇꯧꯒꯦ ꯇꯧꯕꯅꯤ ꯃꯁꯥꯗꯣ ꯅꯍꯥꯕꯨꯗꯤ ꯑꫭꯏꯔꯤ ꯑꯩꯈꯣꯏꯅꯁꯨ ꯍꯥꯏꯔꯕꯅꯦ ꯑꯔꯨꯝ ꯃꯌꯥꯥꯡ ꯌꯥꯝ ꯊꯥꯡꯒꯠꯀꯅꯣꯅ ꯑꯗꯨꯝ ꯌꯥꯗꯦ ꯃꯁꯥꯗꯣ ꯎ ꯈꯔ ꯀꯥ ꯂꯩꯔꯝꯃꯤ ꯌꯨꯝ ꯈꯔ ꯀꯥ ꯂꯩꯔꯝꯃꯤ ꯃꯊꯛꯇ ꯎꯁꯥ ꯈꯔ
ꯑꯗꯣ ꯊꯥꯏꯅꯒꯤ ꯑꯍꯟꯒꯤ ꯍꯧꯅꯕꯤꯅꯤꯅꯦ ꯌꯥꯗꯕꯅꯤꯅꯦ
ꯑꯁ ꯉꯥꯡꯅ ꯁꯛꯅꯕ ꯌꯥꯗꯦꯗ ꯃꯁꯥꯗꯣ ꯄꯣꯊꯥꯕ ꯁꯨꯡꯍꯩ ꯍꯩꯅꯗꯕꯤꯅꯦꯕ
ꯑꯗꯨꯅ ꯃꯌꯥꯡ ꯀꯪꯉꯤꯗꯣ ꯑꯩꯈꯣꯏꯒꯤ ꯀꯣꯏ ꯀꯨꯁꯄ ꯏꯄꯨꯁꯨ ꯇꯧꯋꯦꯕ ꯑꯗꯨꯗꯣ ꯃꯥ ꯄꯣꯊꯥꯕ ꯍꯥꯏꯇꯦ ꯃꯃꯤꯠ ꯎꯗ꯭ꯔꯐꯥꯎꯗꯅꯦ ꯂꯧꯔꯤ ꯁꯥꯕ ꯆꯠꯂꯦꯕ ꯃꯃꯤꯠ ꯎꯗ꯭ꯔꯕ ꯃꯥꯥꯅ
ꯎꯝ ꯉꯧꯔꯤꯗꯤ ꯀꯃꯥꯏꯅ ꯁꯥꯖꯤꯜꯂꯝꯃꯤꯣ
ꯎꯝ ꯍꯥꯏꯗꯤ ꯂꯧꯒꯤ ꯂꯧꯔꯤ ꯁꯥꯥꯗꯣ ꯃꯃꯤꯠꯇꯣ ꯃꯃꯤ ꯁꯥꯃꯤ ꯈꯛꯇꯅꯦꯕ ꯃꯥꯅ ꯎꯔꯤꯁꯦ ꯅꯝꯃ ꯑꯃꯗꯤ ꯂꯣꯏ ꯉꯧꯗꯣꯡꯅ ꯄꯨꯡ ꯃꯝꯃꯝꯈ꯭ꯔꯕꯅꯦꯕ
ꯑꯥ
ꯅꯥꯝ ꯗꯨꯁꯨ ꯁꯄꯦꯛ ꯍꯥꯞꯄꯒꯅꯦꯕ ꯃꯥꯅ ꯆꯠꯂꯤꯁꯦ
ꯂꯩꯈꯤꯗ꯭ꯔꯕ ꯅꯠꯇ꯭ꯔꯣ ꯅꯣꯏ ꯀꯣꯆꯤꯛꯄꯅ ꯑꯩꯄꯨꯁꯨ
ꯂꯩꯌꯦ ꯂꯩꯌꯦꯃꯤ ꯑꯩꯟꯅ ꯁꯤ ꯕꯤꯁꯅꯨꯄꯨꯔꯗ ꯑꯩꯈꯣꯏ ꯕꯤꯁꯅꯨꯨꯔ ꯇꯣꯠꯂ ꯑꯗꯨꯝ ꯉꯥꯏ ꯍꯦ ꯄꯦ ꯄ ꯄꯦꯄ ꯂꯥꯛꯑꯦ ꯑꯩꯅ ꯂꯥꯛꯀꯅꯨ ꯁꯥꯏꯀꯜꯗꯣꯝꯒ ꯑꯅ ꯉꯥꯡꯉꯁꯨ ꯌꯥꯗꯦꯃ
ꯑꯣ ꯅꯣꯏ ꯅꯣꯏ ꯕꯣꯕꯣ ꯍꯅ ꯂꯩꯒꯗꯕꯒꯤ ꯅꯨꯄꯥꯗꯣ
ꯎꯝ ꯎꯝ
ꯑꯗꯨꯐꯥꯎꯕ ꯁꯥꯏꯀꯜꯅ ꯊꯧꯅ ꯂꯥꯛꯏꯕꯣ ꯍꯥꯏꯁꯦ
ꯂꯥꯛꯏ ꯃꯤꯁꯨ ꯄꯤꯛꯑꯦ ꯃꯁꯥꯁꯨ ꯄꯤꯛꯇ꯭ꯔꯨ ꯄꯤꯛꯑꯦ
ꯑ
ꯌꯦꯡ ꯆꯥꯛꯁꯨ ꯆꯥꯕ ꯑꯩꯈꯣꯏꯗꯒ ꯆꯥꯛ ꯆꯥꯕꯁꯦ ꯆꯥꯛꯈꯣꯝ ꯑꯃꯅꯤꯗꯤ ꯍꯦꯟꯅ ꯆꯥꯗꯦꯕ ꯆꯥꯛꯁꯦ ꯆꯥꯔꯦꯗꯅ ꯐꯨꯟꯕꯅ ꯍꯥꯟꯗꯣꯏꯕ
ꯑꯣ
ꯃꯊꯕꯛ ꯌꯥꯝ ꯐꯨꯟꯒꯜꯂꯦꯕ ꯑꯩꯈꯣꯏꯄꯨꯁꯦ ꯇꯨꯝꯕꯁꯨ ꯑꯗꯨꯅꯦ ꯉꯥꯏꯍꯥꯛ ꯈꯛꯇꯅꯤ ꯃꯥꯅ ꯇꯨꯝꯃꯤꯁꯦ ꯅꯨꯡꯊꯤꯟꯁꯨ ꯉꯥꯏꯍꯥꯛ ꯈꯛꯇꯅꯤ ꯃꯥꯅ ꯎꯏꯔꯤꯁꯦ ꯂꯣꯏꯔꯦ ꯑ ꯇꯨꯅ ꯅꯨꯡꯗꯥꯡ ꯑꯁꯤꯅ ꯄꯨꯡ ꯇꯔꯥ ꯑꯗꯨꯋꯥꯏ ꯇꯨꯝꯈꯤꯕꯅꯤꯅ ꯄꯨꯡ ꯑꯅꯤ ꯑꯍꯨꯝꯗ ꯍꯧꯒꯠꯂꯅꯤ
ꯑꯁ ꯑꯍꯜ ꯑꯣꯏꯔꯛꯄꯩ ꯄꯨꯟꯁꯤꯁꯦ ꯅꯨꯡꯉꯥꯏꯔꯝꯃꯣꯏꯍꯦ ꯃꯥ ꯁꯨꯝ ꯆꯍꯤ ꯆꯨꯞꯄ ꯑꯃ ꯂꯣꯏꯅꯔꯒ ꯃꯥꯏ ꯅꯨꯄꯤꯗꯨꯒ ꯍꯤꯡꯃꯤꯟꯅꯔꯛꯏꯅꯤꯗꯅ ꯑꯗꯨꯒ ꯃꯥꯏꯅ ꯃꯆꯥ ꯃꯁꯨ ꯄꯣꯛꯇꯅ ꯑꯋꯥ ꯅꯨꯡꯉꯥꯏꯗꯨ ꯁꯔꯨꯛ ꯌꯥꯃꯤꯟꯅ ꯂꯥꯛꯏꯅꯦ ꯑꯗꯨꯒ ꯃꯥꯏ ꯅꯨꯄꯤꯗꯣ ꯊꯥꯗꯣꯛꯑꯝꯃꯒ ꯆꯠꯄꯤꯔ ꯃꯥꯇꯣꯝ ꯇꯨꯝꯕꯗꯒ ꯅꯨꯡꯉꯥꯏꯔꯣꯟ ꯅꯤꯡꯖꯤꯡ ꯅꯤꯡꯖꯤꯡꯉꯒ ꯃꯄꯤꯒ ꯇꯥꯔ ꯀꯞꯄꯝꯒꯅꯤ ꯎꯍꯟꯗꯕꯤ
ꯀꯞꯇꯗꯤ ꯀꯩꯅꯣ
ꯍꯌꯦꯡꯋꯥꯏ ꯑꯩꯖꯨ ꯈꯜꯂꯒ ꯍꯧꯖꯤꯛꯇ ꯋꯥꯔꯤ ꯀꯔꯤꯒꯨꯝꯕ ꯑꯩꯅꯒ ꯍꯥꯟꯅ ꯆꯠꯈ꯭ꯔꯗꯤ ꯈꯪꯉꯔꯣꯏ ꯑꯗꯩ ꯑꯩꯅꯒ ꯍꯥꯟꯅ ꯂꯩꯍꯧꯔꯒ ꯀꯩꯅꯣꯝꯃ ꯅꯪꯅꯒ ꯍꯥꯟꯅ ꯍꯥꯟꯒ꯭ꯔꯗꯤꯀꯣ ꯑꯁ ꯂꯩꯃꯤꯟꯅꯕ ꯑꯩ ꯅꯪ ꯂꯩꯈꯤꯗꯕ ꯅꯨꯃꯤꯠꯇꯨ ꯂꯩꯕꯝ ꯆꯥꯕꯝ ꯈꯪꯉꯣꯏ ꯑꯗꯣ ꯃꯤ ꯃꯤꯖꯦ ꯑꯀꯥꯎ ꯄꯔꯩ ꯍꯥꯏꯕꯁꯦ ꯑꯗꯨꯝ ꯆꯟꯒꯤꯅꯦꯀꯣ
ꯎꯝ
ꯐꯅ ꯅꯨꯡꯁꯤꯅꯅ ꯑꯩꯈꯣꯏ ꯏꯕꯣꯛꯁꯨ ꯉꯥꯏꯔꯦ ꯑꯩꯈꯣꯏ ꯏꯕꯣꯛ ꯅꯥꯀꯟꯒꯤ ꯊꯪꯅꯕ ꯌꯨꯝꯒꯤ ꯂꯩꯌꯦꯞꯀꯣ ꯍꯟꯅꯨꯔꯦ ꯃꯥꯏ ꯅꯨꯄꯥ ꯂꯩꯒꯤꯗꯕꯗꯤ ꯀꯨꯏꯔꯦꯕ ꯀꯨꯏꯔꯦ ꯅꯥꯔ ꯂꯩꯒꯤꯗꯕ ꯑꯗꯨꯒ ꯃꯥꯗꯤ ꯍꯧꯖꯤꯛꯐꯥꯎꯕ ꯍꯤꯡꯍꯧꯔꯤꯕꯀꯣ ꯀꯨꯏꯅ ꯑꯈꯣꯏꯅ ꯍꯦꯛ ꯄꯣꯛꯄ ꯄꯣꯛꯄ ꯑꯩꯈꯣꯏꯗ ꯇꯥ ꯄꯣꯛꯄꯕꯨꯛꯇ ꯂꯩꯇ꯭ꯔꯦ ꯍꯥꯏꯕꯅꯤꯅꯦ ꯑꯗꯨꯒꯤ ꯍꯟꯅꯨꯕꯗꯣ ꯑꯗꯣ ꯑꯗꯨꯛ ꯌꯥꯝ ꯀꯨꯏꯅ ꯀꯩꯅꯣ ꯇꯧꯕꯗꯣ ꯃꯥꯒꯤ ꯃꯔꯣꯟ ꯃꯔꯣꯟ ꯃꯃꯥꯟꯅꯕ ꯃꯉꯣꯟꯗꯩ ꯍꯦꯟꯅ ꯅꯍꯥ ꯑꯣꯏꯕ ꯃꯤꯖꯨꯅꯦ ꯐꯅꯌꯥꯝ ꯁꯤꯒ꯭ꯔꯦ ꯑꯩꯈꯣꯏ ꯂꯩꯀꯥꯏꯗ ꯑꯗꯣ ꯑꯗꯨ ꯃꯣꯏ ꯀꯩꯅꯣꯖꯦ ꯃꯥꯗꯤ ꯍꯤꯡꯉꯤꯕꯀꯣ ꯑꯗꯣ ꯁꯨꯝ ꯑꯀꯥꯎ ꯄꯔꯩꯗꯣ ꯆꯟꯒꯤꯕ ꯈꯪꯗꯦꯗ ꯑꯗꯣ ꯅꯣꯏ ꯄꯨꯄꯨꯖꯨ ꯊꯋꯥꯏ ꯅꯨꯡꯉꯥꯏꯔꯝꯃꯣꯏ ꯃꯥꯒꯤ ꯅꯣꯏ ꯕꯣꯛꯇꯣ ꯂꯩꯒꯤꯗꯕ ꯀꯨꯏꯕꯅꯤꯅ ꯀꯣ ꯁꯨꯝ ꯑꯋꯥ ꯅꯨꯡꯉꯥꯏ ꯄꯦꯟꯗꯕ ꯀꯩꯗꯧꯕ ꯄꯦꯟꯗ꯭ꯔꯃꯛꯁꯨ ꯃꯉꯣꯟꯗ ꯁꯨꯝ ꯍꯥꯏꯖꯔ ꯂꯤꯖꯔꯝꯃꯤꯗꯅ ꯍꯧꯖꯤꯛꯇꯤ ꯀꯅꯥꯗ ꯂꯤꯔꯨꯅꯤ ꯃꯇꯣꯟꯇ ꯈꯥꯡꯕ ꯅꯠꯇꯅ
ꯑꯈꯣꯏ ꯄꯨꯗꯤ ꯋꯥꯁꯨ ꯉꯥꯡꯒꯟꯗꯦ ꯃꯤꯅ ꯇꯧꯕꯗꯁꯨ ꯌꯥꯝꯅ ꯉꯥꯡꯕ ꯌꯦꯡꯁꯟꯕ ꯑꯣꯏꯗꯦꯕ
ꯎꯝ
ꯑꯩꯈꯣꯏ ꯏꯕꯣꯛꯇꯤ ꯌꯥꯝ ꯉꯥꯡꯉꯦ ꯃꯥꯂꯣꯝꯗꯤ ꯊꯝꯕꯗꯤ ꯅꯠꯇꯕ
ꯎꯝ
ꯑꯗꯨꯅ ꯃꯧꯒꯩꯅꯁꯨ ꯅꯨꯡꯁꯤꯗꯦꯕ ꯃꯥꯗꯣ
ꯎꯝ
ꯑꯈꯣꯏ ꯄꯨꯖꯤꯅꯅꯦ ꯑꯗꯨꯝ ꯃꯥꯥꯅ ꯊꯣꯛꯄ ꯑꯃ ꯇꯧ ꯂꯩꯗꯣꯏꯕ ꯍꯣꯏꯖꯨ ꯍꯥꯏꯔꯣꯏ ꯃꯥꯏꯖꯨ ꯍꯥꯏꯔꯣꯏ
ꯑꯣ
ꯑꯗꯨ ꯅꯨꯡꯉꯥꯏꯇꯦ ꯍꯥꯏꯕ ꯑꯌꯨꯛꯀꯤ ꯆꯥ ꯊꯛꯅꯅꯤꯉꯥꯏ ꯃꯥꯏ ꯐ꯭ꯂꯥꯛꯁꯀ ꯄꯤꯈ꯭ꯔꯤꯅꯦꯕ ꯊꯛꯏꯔꯥ ꯊꯛꯇ꯭ꯔꯤꯔꯥ ꯈꯪꯗ꯭ꯔꯦ ꯂꯧꯕꯨꯛꯇ ꯄꯨꯔꯝ ꯂ ꯂꯥꯛꯄꯗ ꯄꯨꯅꯕꯅꯤ ꯀꯥꯏꯅ ꯐ꯭ꯂꯥꯛꯁ ꯃꯤꯜꯇꯟꯒꯤꯒꯗꯣ ꯃꯆꯥꯒꯗꯣ ꯂꯩꯔ ꯄꯤꯔꯤꯅꯤ
ꯎꯝ
ꯈꯪꯗꯦ ꯄꯨꯗꯕꯔ ꯈꯪꯗꯦ ꯑꯗꯨꯁꯨ
ꯑꯗꯨꯅꯦ ꯅꯣꯏꯔꯣꯝꯗ ꯊꯝꯃꯒ ꯂꯩꯕꯖꯨ ꯌꯥꯗꯒꯨꯝ ꯇꯧ
ꯑꯗꯨꯅꯦ ꯀꯃꯥꯏꯅ ꯂꯧꯔꯨꯔꯒ ꯊꯝꯗꯧꯔꯤ
ꯎꯝ ꯂꯩꯖꯨ ꯂꯩꯅꯤꯡꯉꯣꯏ ꯃꯤꯅ ꯍꯩꯄꯥ ꯁꯥꯅꯤ ꯍꯥꯏꯅꯤ ꯑꯗꯨꯅꯦ ꯃꯆꯥ ꯃꯁꯨ ꯂꯩꯔꯤꯗꯨ ꯐꯖꯅ ꯌꯦꯡꯖꯟꯕꯤꯕ ꯑꯣꯏꯗꯤ ꯐꯕꯀꯣ ꯌꯥꯔꯛꯇꯀꯥꯟꯗ
ꯆꯥꯛꯀꯥꯖꯦ ꯄꯨꯡ ꯑꯃ ꯑꯅꯤꯗꯒ ꯆꯥꯔꯝꯃꯦꯃꯤ ꯂꯕꯨꯛ ꯆꯠꯂꯤꯕꯅꯦꯅ ꯃꯁꯤꯗꯩꯁꯤꯗ
ꯎꯝ
ꯑꯩꯈꯣꯏꯄꯨꯗꯤ ꯄꯩꯁꯥ ꯌꯥꯝ ꯊꯣꯛꯑꯦꯕ
ꯑꯣ
ꯑꯗꯣ ꯄꯩꯁꯥ ꯂꯩꯇꯦ ꯄꯩꯁꯥ ꯂꯩꯇꯦꯅ ꯄꯩꯁꯥꯖꯦ ꯑꯗꯨꯝ ꯂꯧꯗꯣꯏꯅꯣ ꯑꯩꯈꯣꯏ ꯄꯨꯅ ꯍꯤꯡꯒꯣꯟ ꯂꯧꯒ ꯎꯕꯩ ꯒꯗꯣ ꯄꯨꯊꯣꯛꯇꯣꯏ ꯃꯣꯏ ꯄꯩꯁꯥ ꯂꯩꯇꯦ ꯍꯥꯏꯔꯃꯤꯅ ꯃꯥꯏ ꯑꯔꯩꯕ ꯑꯗꯨꯝ ꯄꯨꯊꯣꯛꯄ ꯃꯥꯖꯨ
ꯇꯥꯕ ꯉꯝꯗꯕ
ꯍꯥꯏꯗꯤ ꯕꯥꯕꯣꯛ ꯃꯃꯥꯏ ꯐꯝꯕꯒꯤ ꯑꯗꯒꯤ ꯉꯍꯥꯛ ꯄꯨꯡ ꯊꯤꯜꯂꯨꯕꯒꯤ ꯄꯩꯁꯥ ꯑꯗꯨꯝ ꯊꯣꯛꯆꯩꯑꯕ ꯃꯥꯗꯣ
ꯎꯝ ꯅꯣꯏ ꯄꯨ ꯍꯥꯏꯖꯦ ꯀꯔꯝꯕ ꯄꯨꯅꯣ
ꯀꯣꯁꯤꯕꯥꯏꯒꯤ
ꯑꯗꯨꯗꯣ ꯄꯨꯡ ꯊꯤꯟꯕ꯭ꯔꯣ
ꯎꯝ
ꯑꯣ
ꯂꯧꯁꯤꯟꯕ ꯉꯝꯗꯕ
ꯑꯁ ꯄꯨꯡ ꯊꯤꯟꯕ ꯗꯨꯝ ꯇꯝꯃꯝꯗꯧꯅꯤꯗ ꯄꯩꯁꯥ ꯌꯥꯝ ꯊꯣꯛꯑꯦ ꯑꯗꯨꯒ ꯔꯤꯁꯥꯔꯁ ꯇꯧꯕꯖꯨ ꯌꯥꯏ ꯂꯥꯏꯔꯤꯛ ꯍꯩꯔꯗꯤ
ꯎꯝ ꯄꯨꯡꯒꯤ ꯔꯤꯆꯥꯔꯁ ꯇꯧ ꯌꯥꯕꯅꯤ
ꯑꯥ ꯍꯧꯖꯤꯛꯇꯤ ꯌꯥꯝꯅ ꯅꯨꯡꯉꯥꯏꯔꯦꯗ ꯍꯤꯡꯕ ꯃꯍꯤꯡꯖꯦꯀꯣ ꯀꯤꯜ ꯂꯥꯏꯕ ꯁ꯭ꯀꯤꯜ ꯖꯤꯒ ꯃꯔꯤ ꯂꯩꯅꯕ ꯁꯕꯖꯦꯛꯁꯤꯡꯖꯦ ꯂꯣꯏ ꯍꯥꯞꯄꯤꯗꯅ ꯊꯥꯛ ꯋꯥꯡꯕ ꯃꯍꯩ ꯂꯣꯏꯁꯪꯗ ꯕꯥꯎꯕ ꯇꯝꯃꯦꯕ
ꯎꯝ
ꯅꯣꯏꯄꯨꯕꯨ ꯄꯨꯡ ꯊꯤꯟꯕ ꯐꯖꯅ ꯍꯩꯕ꯭ꯔꯣ ꯑꯗꯨꯝ
ꯎꯝ ꯌꯥꯝ ꯀꯟꯅ ꯍꯩꯔꯨꯕ ꯆꯤꯟꯒꯔꯣ ꯈꯪꯗꯦ ꯌꯥꯝ ꯌꯥꯝ ꯀꯟꯅ ꯑꯥ ꯀꯩꯅꯣ ꯂꯨꯍꯣꯡꯕꯒꯩꯩ ꯊꯤꯟꯕ ꯆꯠꯄ ꯕꯗꯤ ꯅꯠꯇꯦ
ꯑꯣꯑꯣ ꯁꯣꯔꯠꯀꯤ ꯀꯩꯒꯤ ꯗꯦꯕ ꯀꯔꯃ ꯃꯆꯥ ꯃꯆꯥꯒꯤ